ꯃꯥ ꯑꯩꯗꯤ ꯍꯥꯊꯨ ꯍꯥꯇꯨ ꯏꯀꯥꯎ ꯀꯥꯎꯔꯦ ꯑꯖꯤꯀꯤꯗꯣ ꯍꯥꯏꯗꯤ ꯀꯥꯎꯍꯧꯗꯅ ꯀꯩꯅꯣꯝꯇ ꯆꯤꯊꯍꯧꯔꯦꯅꯦ ꯉꯁꯥꯏꯒꯤ ꯑꯩꯅ ꯃꯔꯨꯞ ꯄꯩꯁꯥꯒꯤ ꯃꯤ ꯑꯝꯅ ꯄꯤꯕꯤꯔꯝꯃꯣꯅ ꯑꯩꯉꯣꯟꯗ ꯍꯥꯏꯕꯅꯦꯕꯀꯣ ꯇꯥꯕ꯭ꯔꯣ ꯍꯜꯂꯣ
ꯍꯥꯏꯔꯛꯑꯣ
ꯂꯦ ꯂꯣꯏꯒꯤ ꯗꯥ ꯁꯨꯅꯤꯜꯒꯤ ꯃꯔꯨꯞ ꯄꯩꯁꯥ ꯄꯤꯔꯝꯃꯣꯅ ꯑꯩꯉꯣꯟꯗ ꯄꯤꯔꯛꯄꯅꯦꯕ ꯑꯩꯗꯤ ꯄꯨꯡꯀꯥꯎ ꯀꯥꯎꯊꯣꯛꯑꯦ ꯑꯗꯨꯖꯨ ꯑꯝꯇ ꯍꯣꯔꯦꯟꯗꯣ ꯁꯨꯃꯥꯏꯅ ꯑꯩꯒꯤ ꯀꯩꯅꯣ ꯄꯤꯔꯛꯄꯗꯣ ꯂꯥꯛꯄꯗꯣ ꯐꯔꯛ ꯇꯥꯔꯒꯗꯤꯅꯦ ꯑꯗꯨꯝ ꯗꯥ ꯁꯨꯅꯤꯜ ꯊꯦꯡꯅꯔꯗ ꯁꯨꯃꯥꯏ ꯍꯥꯏꯕꯤꯌꯨ ꯑꯗꯨꯝ ꯖꯤꯄꯦ ꯑꯦꯀꯥꯎꯟꯗ ꯑꯗꯨꯝ ꯀꯥꯞꯄꯛꯑꯒꯦ ꯍꯧꯖꯤꯛꯇꯤ ꯑꯩ ꯑꯦꯀꯥꯎꯟ ꯄꯩꯁꯥ ꯌꯥꯎꯗꯦꯕ ꯀꯥꯞꯁꯤꯜꯂꯛꯑꯒꯦ ꯃꯤꯅꯕꯨꯗꯤ ꯀꯦꯁ ꯑꯣꯏꯅꯗꯤ ꯄꯤꯔꯝꯃꯦꯕ ꯑꯩꯉꯣꯟꯗ ꯄꯩꯁꯥꯅ ꯄꯤꯔꯝꯃꯕꯅꯤꯅ ꯑꯗꯣ ꯑꯩ ꯍꯣꯔꯦꯟ ꯀꯩꯅꯣ ꯇꯧꯔꯒꯦꯕ ꯑꯉꯥꯡ ꯂꯥꯛꯑꯀꯥꯟꯗ ꯀꯥꯞꯄꯜꯂꯥꯛꯑꯀꯥꯟꯗ ꯑꯣꯏꯅ ꯀꯥꯞꯛꯑꯒꯦ ꯑꯗꯨꯁꯨ ꯀꯩꯅꯣꯝ ꯈꯜꯂꯝꯃꯅꯤ ꯃꯤꯅ ꯁꯤꯦꯟꯅꯔꯝꯕꯗ ꯑꯩꯅ ꯑꯩꯁꯨ ꯀꯥꯎꯊꯣꯛꯎꯔꯤꯕ
ꯑꯣ ꯑꯩ ꯍꯥꯏꯒꯦ ꯀꯩ ꯍꯥꯏ ꯀꯩꯁꯨ ꯈꯜꯂꯨꯗ ꯑꯗꯨꯕꯨ ꯅꯪ ꯀꯩꯅꯣꯒꯤꯗꯤ ꯃꯔꯨ ꯍꯨꯟꯈ꯭ꯔꯕ ꯑꯩꯈꯣꯏꯒꯤ ꯑꯩꯈꯣꯏꯒꯤ ꯒ꯭ꯔꯨꯞꯀꯤ ꯃꯔꯨꯞꯇꯣ ꯑꯗꯨꯒꯤ ꯄꯩꯁꯥꯗꯨꯣ ꯍꯨꯟꯈ꯭ꯔꯕꯣ ꯅꯪꯕꯣ
ꯍꯨꯟꯗ꯭ꯔꯤꯌꯦ ꯀꯩꯅꯣ ꯅꯨꯃꯤꯠꯇꯨꯗ ꯑꯗꯨꯝ ꯍꯨꯜꯂꯒꯦ ꯃꯣꯏꯗ ꯋꯥꯠꯂꯤꯉꯩꯗꯗꯤ ꯍꯨꯟꯅꯕꯅꯤ ꯃꯤ ꯑꯌꯥꯝꯕ ꯑꯗꯣ ꯑꯩ ꯅꯨꯃꯤꯠꯇꯨꯗ ꯑꯣꯏꯅ ꯍꯨꯜꯂꯒꯦ ꯑꯗꯨꯒ ꯐꯥꯎꯁꯨ ꯐꯥꯎꯈ꯭ꯔꯕꯅꯤꯅꯅꯦ ꯕꯤꯠꯄꯨꯗꯤ ꯂꯩꯇꯦ
ꯇꯥꯔꯤꯛ ꯇꯔꯥꯃꯔꯤ ꯐꯥꯎꯗ꯭ꯔꯤꯌꯦ ꯇꯥꯔꯤꯛ ꯇꯔꯥꯃꯔꯤꯅꯤ ꯍꯥꯏꯗꯥꯏꯅ
ꯇ꯭ꯔꯥ ꯃꯔꯤ ꯇꯥꯕꯅꯦ ꯅꯣꯡꯃꯥꯏꯖꯤꯡ ꯑꯅꯤ ꯁꯨꯕ ꯅꯨꯃꯤꯠꯇ
ꯑꯣ ꯑꯩꯒꯤꯗꯤ ꯉꯁꯤ ꯍꯨꯟꯗꯣꯛꯈ꯭ꯔꯅꯤ ꯌꯥꯝꯗ꯭ꯔꯕꯅꯤꯅ ꯂꯩꯔꯤꯉꯩꯁꯤꯗ ꯍꯨꯟꯍꯧꯔꯒꯦ
ꯑꯣ ꯐꯥꯎꯕ ꯑꯣꯏꯔꯣ ꯑꯗꯨꯒ ꯀꯣꯏꯕ ꯆꯠꯂꯨꯔꯁꯤ
ꯑꯣꯏꯖꯔꯒꯦ ꯑꯣꯏꯖꯔꯒꯦ ꯅꯪꯒꯤ ꯊꯧꯖꯥꯜꯗꯒꯤ ꯑꯩꯁꯦ ꯄꯩꯁꯥꯁꯨ ꯌꯥꯝꯅ ꯆꯤꯜꯂꯦ ꯑꯗꯨꯅꯅꯦ
ꯑꯁ ꯑꯗꯨꯒꯤ ꯑꯗꯨꯒꯤ ꯃꯔꯨꯞꯀꯤ ꯁꯦꯟꯌꯥꯝꯗꯣ ꯎꯕꯗ ꯑꯁ ꯄꯥꯈꯠꯂꯦ
ꯅꯪꯉꯣꯟꯗ ꯈꯔ ꯄꯨꯍꯜꯂ ꯂꯣꯏꯔꯦ ꯀꯩꯗꯧꯔꯒꯦ
ꯎꯝ ꯐꯗꯨꯝ ꯐꯔꯦ ꯏꯁꯤꯡꯁꯤ ꯏꯁꯤꯡꯖꯦ ꯏꯁꯤꯡꯋꯨꯠ ꯏꯁꯤꯡ ꯋꯥꯕꯅꯦ ꯑꯥ ꯖꯥꯔ ꯕꯣꯇꯜ ꯑꯅꯤꯍꯨꯝ ꯂꯩꯍꯧꯕ ꯑꯗꯨꯟ
ꯂꯩꯍꯧꯔꯣ ꯂꯩꯍꯧꯔꯣ ꯖꯥꯔꯒꯤ ꯕꯣꯇꯜꯗꯩ ꯉꯥꯛꯇ ꯂꯩꯕꯗꯨꯗꯤꯅꯦ ꯂꯨꯄꯥ ꯆꯅꯤ ꯌꯥꯡ ꯈꯩꯔꯥ ꯀꯌꯥꯅꯣꯝ ꯄꯤꯕꯅ ꯑꯩ ꯃ ꯃꯟꯗꯨ
ꯃꯥꯅꯦ ꯕꯣꯇꯟꯗꯣ ꯌꯥꯎꯗꯗꯤ ꯆꯅꯤ ꯌꯥꯡꯈꯩꯔ ꯆꯍꯨꯝꯅ ꯑꯧꯃꯥꯏꯅ ꯂꯩꯕꯅꯦ ꯕꯣꯇꯟ ꯌꯥꯎꯕꯗꯀꯣ
ꯎꯝ
ꯑꯗꯨ ꯌꯥꯎꯗꯕꯤꯗ ꯑꯩꯈꯣꯏꯅ ꯏꯁꯥꯒꯤ ꯕꯣꯇꯟ ꯄꯨꯔꯒ ꯂꯩꯕꯗꯗꯤ ꯂꯨꯄꯥ ꯀꯨꯟ ꯀꯨꯟ ꯑꯗꯨꯒ ꯌꯥꯡꯈꯩꯒꯤ ꯑꯍꯨꯝ ꯇꯧꯕꯅꯦꯕ
ꯑꯗꯨ ꯌꯥꯡꯈꯩꯒꯤ ꯑꯍꯨꯝ ꯇꯧꯕꯗꯤ ꯈꯪꯗꯦ ꯑꯩꯈꯣꯏ ꯁꯤꯗ ꯂꯧꯔꯤꯁꯦ ꯑꯈꯣꯏꯗꯅꯦ ꯎꯝ ꯕꯣꯇꯜꯗꯨꯃꯗ ꯂꯨꯄꯥ ꯀꯨꯟ ꯀꯨꯟ ꯂꯧꯍꯧꯋꯦꯕ ꯑꯗꯨꯒ ꯍꯥꯟꯅꯗꯤ ꯌꯨꯝꯗ ꯑꯣꯏꯅ ꯊꯥꯍꯜꯂꯝꯕꯅꯦꯕꯀꯣ ꯎꯝ ꯌꯨꯝꯗ ꯑꯣꯏꯅ ꯊꯥꯍꯜꯂꯝꯕꯗꯨꯗꯤ ꯃꯣꯏꯅ ꯕꯣꯇꯜ ꯑꯃꯃꯝꯗ ꯂꯨꯄꯥ ꯅꯤꯐꯨ ꯅꯤꯐꯨ ꯂꯧꯋꯕ ꯃꯣꯏꯅ ꯌꯨꯝꯗ ꯊꯤꯟꯕꯤꯔꯛꯄꯅꯤꯅ ꯑꯗꯨꯗꯩꯗ ꯑꯩꯈꯣꯏꯅ ꯌꯨꯝ ꯃꯌꯥꯗꯁꯨ ꯅꯛꯅ ꯇꯧꯔꯕꯅꯤꯅ ꯗꯨꯀꯥꯟꯗꯣ ꯍꯥꯏꯅ ꯑꯩꯈꯣꯏꯗ ꯆꯠꯂꯒ ꯑꯗꯨꯝ ꯂꯧꯔꯁꯤꯗ ꯄꯩꯁꯥꯗꯨꯁꯨ ꯇꯪꯈꯥꯏ ꯑꯃ ꯈꯦꯠꯅꯔꯛꯄ ꯂꯄꯅꯤꯅꯅ ꯑꯗꯨꯃꯥꯏꯅ ꯇꯧꯔꯒ ꯍꯧꯖꯤꯛꯇꯤ ꯃꯣꯏꯒꯤ ꯖꯥꯔꯁꯤꯡꯗꯣ ꯃꯣꯏꯁꯨ ꯖꯥꯔꯁꯤꯡꯗ ꯍꯥꯟꯅ ꯑꯩꯈꯣꯏꯗ ꯄꯤꯌꯦꯕꯀꯣ ꯃꯣꯏ ꯊꯥ ꯂꯥꯛꯄꯁꯤꯡꯗꯨꯗꯤ ꯃꯣꯏꯅ ꯑꯩꯈꯣꯏꯗ ꯖꯥꯔ ꯃꯉꯥ ꯃꯉꯥ ꯄꯤꯕ ꯃꯣꯏꯒꯤ ꯀꯩꯅꯣꯁꯦ ꯏꯁꯤꯡ ꯏꯁꯤꯡꯒꯤ ꯄꯥꯇ꯭ꯔꯁꯦ ꯑꯗꯨ ꯄꯥꯇ꯭ꯔꯗꯣ ꯃꯣꯏꯅꯅꯦ ꯑꯩꯈꯣꯏꯅ ꯂꯧꯗ꯭ꯔꯕꯅꯤꯅ ꯃꯣꯏꯅ ꯄꯥꯇ꯭ꯔꯗꯣ ꯑꯃꯨꯛ ꯂꯣꯏꯅꯃꯛ ꯂꯧꯈꯠꯈ꯭ꯔꯦ ꯑꯩꯈꯣꯏꯗꯒꯤ ꯑꯗ ꯑꯩꯈꯣꯏꯅ ꯑꯃꯨꯛ
ꯅꯣꯏꯒꯤꯗꯤꯅꯦ ꯌꯥ ꯎꯝ
ꯎꯝ ꯄꯥꯇ꯭ꯔꯗꯣ ꯑꯩꯈꯣꯏꯅ ꯑꯃꯨꯛ ꯇꯣꯉꯥꯟꯅ ꯂꯩꯖꯔꯦꯗꯅꯀꯣ ꯑꯗꯨꯗꯨꯒ ꯍꯨꯖꯤꯛꯀꯤ ꯏꯁꯤꯡ ꯍꯟꯕꯝꯗꯨꯗꯒꯤ ꯑꯩꯈꯣꯏꯅ ꯑꯃꯨꯛ ꯂꯩꯕ ꯆꯠꯄ ꯑꯗꯨꯃꯥꯏꯅ ꯇꯧꯔꯦ ꯍꯨꯖꯤꯛꯇꯤ
ꯑꯣ ꯑꯗꯣ ꯅꯣꯏꯒꯤꯗꯤ ꯌꯥꯝ ꯐꯩꯌꯦ ꯊꯤꯟꯗꯣꯛ ꯊꯤꯟꯖꯤꯟ ꯃꯣꯏꯅ ꯇꯧꯕꯤꯗꯣ ꯑꯩꯈꯣꯏꯗꯤ ꯅꯠꯇꯦ ꯏꯁꯥꯅ ꯆꯠꯆꯔꯅꯤ ꯏꯁꯥꯅ ꯂꯧꯖꯅꯤꯌꯦ ꯊꯤꯜꯂꯨꯕꯁꯨ ꯑꯩꯈꯣꯏꯅ ꯑꯗꯨꯃꯥꯏ ꯇꯧꯖꯩ
ꯑꯗꯣ ꯑꯩꯈꯣꯏ ꯑꯗꯣ ꯑꯩꯈꯣꯏꯁꯨ ꯑꯗꯨꯃꯥꯏꯅ ꯇꯧꯔꯦꯕ ꯍꯧꯖꯤꯛ ꯇꯤ ꯑꯗꯨꯗꯨꯅ ꯄꯩꯁꯥꯗꯣ ꯇꯪꯈꯥꯏ ꯑꯃ ꯇꯥꯕꯅꯤꯅ ꯍꯥꯟꯅꯗꯤ ꯑꯗꯨꯃꯥꯏꯅꯅꯦ ꯏꯁꯤꯡ ꯍꯟꯕꯝꯗꯣ ꯅꯛꯅ ꯂꯩꯇꯕꯅꯤꯅꯅꯦ ꯑꯩꯈꯣꯏꯅꯅꯦ ꯑꯥ ꯃꯣꯏꯒꯤ ꯑꯥ ꯏꯁꯤꯡ ꯊꯥꯕ ꯂꯥꯛꯄꯖꯤꯡꯗꯨꯗ ꯑꯩꯈꯣꯏꯅ ꯍꯥꯏ ꯖꯔꯦꯗꯅꯀꯣ ꯑꯩꯈꯣꯏꯅ ꯍꯥꯏꯖꯔꯦ ꯑꯗꯨꯗꯨꯒ ꯅꯣꯏ ꯑꯩꯈꯣꯏ ꯏꯁꯤꯡ ꯊꯥꯕꯤꯌꯣꯅ ꯍꯥꯏꯔ ꯊꯥꯍꯟꯕꯗꯨꯗꯤꯅꯦ ꯃꯣꯏꯅ ꯑꯩꯈꯣꯏꯗꯒꯤ ꯂꯨꯄꯥ ꯅꯤꯝꯐꯨ ꯅꯤꯝꯐꯨ ꯂꯧꯋꯦ ꯍꯥꯏꯕ ꯏꯁꯤꯡ ꯑꯃꯃꯝꯗ ꯑꯗꯨꯗꯤ ꯁꯨꯝ ꯑꯥ ꯑꯩꯈꯣꯏꯒꯤ ꯁꯤꯗꯩꯗ ꯏꯁꯤꯡ ꯍꯥꯟꯕꯝꯗꯣ ꯅꯛꯅ ꯂꯩꯔꯕꯅꯤꯅ ꯑꯗꯨ ꯃꯣꯏꯅ ꯑꯥ ꯃꯣꯏꯅ ꯊꯥꯕ ꯂꯥꯛꯇ꯭ꯔꯒꯁꯨ ꯑꯩꯈꯣꯏꯅ ꯆꯠꯂ ꯂꯧꯕ ꯑꯗꯨꯅ ꯍꯦꯟꯅ ꯐꯔꯦꯗꯅ ꯑꯗꯨꯃꯥꯏꯅ ꯂꯧꯔꯦ ꯍꯥꯏꯕ ꯅꯪꯒꯤ ꯑꯗꯨꯃꯥꯏꯅ ꯑꯩꯈꯣꯏꯁꯨ ꯆꯞ ꯃꯥꯟꯅꯅ ꯇꯧꯔꯦ ꯍꯥꯏꯕ
ꯑꯣꯋꯣ ꯐꯩꯌꯦ ꯐꯩꯌꯦ ꯑꯁ ꯍꯣꯔꯦꯟꯖꯦ ꯑꯩꯁꯨ ꯍꯜꯂꯛꯄ ꯅꯨꯡꯗꯥꯡ ꯋꯥꯏꯔꯝꯁꯦ ꯀꯥꯅꯣ ꯈꯔ ꯁꯥꯖꯦꯜ ꯈꯔ ꯆꯠꯄ ꯑꯣꯏꯅ ꯋꯥꯛꯀꯤꯡ ꯑꯣꯏ ꯀꯔꯤ ꯑꯣꯏ ꯃꯇꯦꯛ ꯑꯃ ꯁꯨꯝ ꯈꯔ ꯆꯠ ꯇꯥꯏꯌꯦ ꯆꯠꯇꯕ ꯀꯨꯏꯔꯦ ꯍꯟꯗꯛꯁꯦ ꯎꯝ ꯑꯗꯣ ꯅꯠꯇꯣꯟꯗꯤ ꯑꯗꯨꯝ ꯁꯣꯑꯣꯟ
ꯆꯣꯡꯉꯦ ꯉꯔꯥꯡꯗꯤ ꯂꯦꯞꯄꯦ ꯉꯔꯥꯡꯗꯤ ꯑꯩ ꯊꯕꯛ ꯃꯌꯥꯝ ꯑꯗꯨꯅ ꯌꯥꯝꯃꯟꯗꯅꯅꯦ ꯉꯔꯥꯡꯗꯤ ꯆꯣꯡꯕ ꯉꯝꯗ꯭ꯔꯦ ꯑꯗꯨꯒ ꯇꯥꯟꯖꯥꯁꯨ ꯐꯪꯗ꯭ꯔꯦ ꯑꯗꯨꯗꯨꯅ ꯉꯁꯤꯗꯤ ꯑꯩ ꯁꯨꯡꯁꯣꯏ ꯁꯣꯏꯗꯅ ꯆꯣꯡꯒꯅꯤ ꯍꯌꯦꯟ ꯄꯨꯡ ꯃꯔꯤ ꯃꯈꯥꯏꯒꯤ ꯇꯥꯕ ꯑꯗꯨꯋꯥꯏꯗ ꯅꯨꯡꯁꯥ ꯈꯔ ꯅꯦꯝꯗꯔꯛꯄ ꯇꯥꯏꯃꯤꯡ ꯑꯗꯥꯏꯗ ꯁꯨꯡꯁꯣꯏ ꯁꯣꯏꯗꯅ ꯇꯧꯔꯅꯤ
ꯀꯔꯤ ꯈꯪꯗꯦꯗ ꯅꯣꯡꯁꯦ ꯍꯧꯖꯤꯛ ꯈꯪꯆꯨ ꯆꯨꯔꯛ ꯑꯗꯤ ꯀꯌꯥꯝ ꯅꯨꯡꯉꯥꯏꯅꯤ ꯋꯦꯗꯔꯁꯦ ꯏꯪꯉꯒ ꯉꯥꯏꯍꯥꯛꯇꯪ
ꯅꯣꯡ ꯆꯨꯕꯒꯤ ꯅꯨꯡꯉꯥꯏꯕꯁꯨ ꯂꯩ ꯅꯨꯡꯉꯥꯏꯇꯕꯁꯨ ꯂꯩ
ꯅꯣꯡ ꯆꯨꯕꯒꯤ ꯅꯨꯡꯉꯥꯏꯇꯕꯅ ꯂꯝꯕꯤ ꯆꯠꯊꯣꯛ ꯆꯠꯁꯤꯟ ꯌꯥꯝ ꯅꯨꯡꯉꯥꯏꯇꯕ ꯊꯧꯗꯣꯛ ꯋꯥꯊꯣꯛ ꯊꯣꯛꯄ ꯌꯥꯝ ꯅꯨꯡꯉꯥꯏꯇꯕ
ꯑꯗꯨꯅꯤ ꯊꯕꯛ ꯆꯠꯊꯣꯛꯄꯗꯗꯤ ꯌꯥꯝꯅ ꯕꯦꯔꯥ ꯊꯥꯡꯕ ꯄꯣꯠꯅꯦꯕ ꯅꯣꯡ ꯆꯨꯕꯒꯥꯏꯁꯦ ꯕꯦꯔꯥ ꯊꯥꯡꯕ ꯍꯥꯏꯕꯨ ꯉꯔꯥꯡ ꯅꯣꯡ ꯆꯨꯕ ꯂꯣꯏꯔꯀꯥꯟꯗ ꯑꯥ ꯑꯩꯈꯣꯏꯒꯤ ꯂꯝꯕꯤꯁꯦ ꯁꯦꯝꯕꯒꯤ ꯑꯩꯈꯣꯏꯒꯤ ꯀꯣꯏꯂꯥꯁ ꯊꯥꯅꯕꯒꯤ ꯍꯧꯖꯤꯛꯁꯦ ꯂꯝꯕꯤ ꯂꯝꯕꯤ ꯌꯥꯝ ꯀꯟꯅ ꯁꯦꯝꯃꯤꯕ ꯑꯗꯨꯅ ꯑꯩꯈꯣꯏ ꯏꯆꯥꯅꯨꯄꯤꯗꯨ ꯁ꯭ꯀꯨꯜ ꯍꯜꯂꯛꯄꯗ ꯀꯩꯅꯣ ꯇꯧꯋꯦꯅ ꯎꯝ ꯂꯩꯈꯣꯝ ꯌꯥꯝ ꯊꯣꯛꯑꯝꯃꯦꯅ ꯃꯥꯗꯤ ꯑꯥ ꯈꯣꯡꯅꯁꯨ ꯂꯥꯛꯄꯒꯤꯀꯣ ꯈꯣꯡꯎꯞꯇꯨ ꯂꯩꯈꯣꯝ ꯉꯛꯇ ꯇꯩꯔꯒ ꯂꯥꯏꯑꯦ ꯑꯗꯨꯒ ꯌꯨꯝ ꯌꯧꯔ ꯃꯅꯦ ꯁꯥꯎꯋꯦ ꯂꯝꯕꯤꯅꯦ ꯂꯩꯈꯣꯝ ꯉꯥꯛꯇ ꯆꯠꯐꯝ ꯂꯥꯛꯐꯝ ꯈꯪꯗꯦ ꯑꯗꯨ ꯇꯧꯗꯦꯅ ꯑꯗꯨꯃꯥꯏ ꯇꯧꯔꯒ ꯑꯃꯥꯏꯅ ꯇꯧꯔꯒ ꯆꯪꯉꯛꯑꯦ ꯃꯥꯗꯣ ꯂꯝꯕꯤ ꯅꯨꯡꯉꯥꯏꯇꯕꯁꯨ ꯌꯥꯝ ꯅꯨꯡꯉꯥꯏꯇ ꯇꯦ ꯍꯥꯏꯕ
ꯎꯝ ꯑꯣ ꯑꯗꯒꯤ ꯉꯁꯥꯏꯗꯣ ꯀꯩꯅꯣ ꯇꯧꯔꯦ ꯑꯥꯍꯥ ꯖꯣ ꯖꯣ ꯀꯩꯅꯣ ꯇꯧꯔꯥ ꯑꯗꯨ ꯍꯥꯏꯅ ꯅꯤꯖꯪꯉꯛꯑꯦ ꯑꯥ ꯁꯥꯎꯋꯦ ꯍꯥꯏꯕꯗꯨꯗ ꯅꯤꯡꯖꯡ ꯀꯩꯅꯣ ꯇꯧꯕꯗꯨꯗ ꯑꯩꯈꯣꯏꯒꯤ ꯔꯁꯤꯌꯥꯒ ꯀꯩꯅꯣꯒ ꯖꯣꯅꯤꯒ ꯇꯧꯔꯒ ꯐꯣꯟꯗꯣ ꯃꯕꯥꯏꯅꯤ ꯀꯟꯐ꯭ꯔꯦꯟꯁ ꯇꯧꯔꯒ ꯋꯥꯔꯤ ꯐꯣꯟ ꯇꯧꯔꯛꯑꯝꯃꯦ ꯋꯥꯔꯤ ꯁꯥꯟꯅꯩꯌꯦ ꯉꯥꯏꯍꯥꯛꯇꯪ ꯍꯦ ꯇꯅꯦ ꯏꯁꯥꯎ ꯂꯥꯡꯉꯒꯅꯦ ꯅꯣꯡꯃꯇ ꯅꯤꯡꯁꯤꯡꯉꯛꯇꯦ ꯑꯗꯨ ꯇꯧꯔꯛ ꯇꯦ ꯑꯩꯈꯣꯏꯅ ꯂꯝꯗ ꯂꯩꯕ ꯗꯦꯜꯍꯤꯗ ꯅꯣꯏ ꯌꯥꯝ ꯄꯣꯡꯊꯣꯛꯏ ꯅꯣꯏ ꯃꯅꯤꯄꯨꯔ ꯁꯣꯝꯗ ꯂꯩꯍꯧꯕꯅꯤꯅ ꯑꯗꯨ ꯑꯗꯨꯅ ꯑꯁ ꯑꯩ ꯔꯁꯤꯌꯥ ꯍꯥꯏꯅ ꯆꯤꯟ ꯌꯥꯝꯅ ꯀꯩꯅꯣ ꯑꯩꯈꯣꯏꯅ ꯑꯃ ꯉꯥꯡꯕꯗ ꯃꯥꯅ ꯇꯔꯥꯃꯨꯛ ꯉꯥꯡꯕꯤꯗꯣ
ꯑ ꯉꯍꯥꯟꯗꯣ ꯐꯣꯟ ꯇꯧꯔꯛꯄ ꯑꯗꯗ ꯑꯩꯉꯣꯟꯗ ꯉꯥꯡꯉꯛꯏꯅꯦ ꯅꯉꯣꯟꯗ ꯍꯥꯏꯕꯗꯨꯒ ꯆꯞ ꯃꯥꯟꯅꯩ ꯅꯣꯡꯇꯥꯕꯨ ꯅꯤꯡꯁꯤꯡꯉꯛꯇꯦꯅ
ꯎꯝ ꯃꯥ ꯍꯥꯏꯅꯤ ꯍꯟꯗꯛꯇꯁꯨ ꯃꯥ ꯍꯟꯗꯛ ꯀꯩꯅꯣꯗ ꯎꯝ ꯖꯨꯟꯒꯤ ꯂꯥꯁ ꯋꯤꯛ ꯁ꯭ꯋꯥꯏꯗ꯭ꯔ ꯀꯩꯅꯣ ꯊꯣꯛꯂꯛꯀꯅꯤ ꯍꯥꯏꯌꯦꯕꯀꯣ ꯑꯗꯨ ꯊꯣꯛꯂꯛꯄꯗꯨꯗ ꯑꯩꯈꯣꯏꯅ ꯑꯩꯅ ꯐꯔꯦ ꯊꯣꯛꯂꯛꯑꯣ ꯊꯦꯡꯅꯗꯕꯁꯨ ꯀꯨꯏꯔꯦ ꯑꯩꯈꯣꯏꯁꯦ ꯂꯣꯛꯇꯥꯛꯇ ꯆꯠꯅꯤꯡ ꯆꯠꯅꯤꯡ ꯂꯩꯃꯤꯅ ꯆꯠꯂꯒ ꯂꯣꯛꯇꯥꯛ ꯍꯠꯇ ꯅꯣꯡꯃ ꯑꯍꯤꯡ ꯂꯩ ꯑꯗꯨ ꯂꯦꯛꯁꯦ ꯑꯗꯨꯒ ꯑꯩꯈꯣꯏ ꯃꯤ ꯃꯉꯥ ꯇꯔꯨꯛ ꯑꯃ ꯆꯠꯂ ꯒ꯭ꯌꯥꯟ ꯇꯥꯅ ꯅꯣꯡ ꯐꯖꯅ ꯑꯗꯨꯝ ꯄꯨꯜꯂꯁ ꯄꯨꯟꯗꯕꯁꯨ ꯀꯨꯏꯔꯦꯅ ꯍꯥꯏꯔꯕ ꯑꯗꯨꯃꯥꯏꯅ ꯍꯥꯏ ꯌꯥꯔꯛꯑꯦ ꯑꯗꯨꯒ ꯏꯁꯧꯕ ꯂꯥꯡꯁꯤꯜꯂꯛꯑꯝꯃꯦꯕ
ꯇꯧꯕꯅꯦ ꯑꯗꯨ ꯑꯩꯅ ꯑꯩꯅ ꯑꯃꯨꯛ ꯉꯥꯡꯉꯤ ꯀꯩꯅꯣ ꯅꯣꯏꯅ ꯇꯧꯔꯛꯄꯗꯤ ꯀꯩꯗꯧꯒꯦ ꯅꯣꯏꯅ ꯇꯧꯔꯛꯑꯒ ꯑꯩꯈꯣꯏꯅ ꯄꯥꯏꯗꯗꯅ ꯂꯩꯕꯅꯤ ꯍꯥꯏꯔꯒꯗꯤ ꯅꯪꯅ ꯑꯩꯉꯣꯟꯗ ꯁꯥꯎꯕ ꯌꯥꯏ ꯑꯗꯨꯕꯨ ꯅꯪꯅ ꯇꯧꯔꯛꯄꯗ ꯑꯩꯅ ꯐꯣꯟꯝꯗ ꯄꯥꯏꯈꯠꯂꯤꯁꯤꯗꯤ ꯑꯗꯨꯗꯤ ꯁꯥꯎꯅꯤꯡꯉꯥꯏ ꯂꯩꯇꯦ ꯅꯪꯁꯨ ꯇꯧꯔꯛꯇ꯭ꯔꯤꯗꯨꯗꯤ ꯆꯞ ꯃꯥꯟꯅꯅ ꯍꯥꯏꯔꯒ ꯑꯃꯨꯛ ꯅꯣꯛꯃꯤꯟꯅꯔꯤ ꯑꯗꯨꯃꯥꯏꯅ ꯇꯧꯋꯤ
ꯑꯩꯗꯤ ꯎ ꯎꯔꯗꯤ ꯑꯩꯅ ꯉꯁꯥꯏ ꯂꯦꯞꯄ ꯂꯩꯔꯤ ꯖꯒꯥ ꯥꯖꯁꯦ ꯆꯤꯅꯤ ꯆꯝꯄ꯭ꯔꯥꯗꯣ ꯑꯗꯨꯗꯣ ꯌꯥꯝ ꯐꯖꯅ ꯍꯧꯔꯝꯃꯦ ꯑꯗꯨꯒ ꯄꯤꯛꯇꯤ ꯄꯤꯕ ꯃꯥꯗꯤ ꯄꯨꯔꯥ ꯁꯛꯀꯥꯏꯔꯀꯥꯟꯗ ꯀꯩꯅꯣ ꯇꯧꯔꯒꯥꯟ ꯃꯅꯝ ꯅꯝꯗꯥꯏꯅꯦ
ꯎꯝ ꯍꯪꯒꯥꯝꯄꯥꯟ ꯃꯆꯨ ꯈꯔ ꯆꯪꯂꯞ ꯇꯧꯔꯛꯄꯗꯣ ꯑꯗꯨꯀꯥꯟꯗ ꯃꯅꯝ ꯆꯥꯏ ꯈꯥꯏꯂꯛꯑꯅꯤ ꯑꯗꯨꯗꯤ ꯃꯅꯝ ꯐꯖꯅ ꯎꯝ ꯅꯨꯡꯁꯤꯔꯅꯤ ꯑꯗꯨꯒ ꯁꯥꯡꯉꯤꯉꯩꯗꯗꯤ ꯃꯥꯅ ꯅꯨꯡꯁꯤꯗꯦꯗ ꯑꯩꯈꯣꯏꯁꯨ ꯉꯔꯥꯡ ꯏꯆꯦꯅ ꯆꯤꯅꯤ ꯆꯝ ꯑꯥ ꯈꯔ ꯍꯦꯜꯂꯛꯑꯦ ꯃꯗꯣ ꯗꯨꯀꯥꯟ ꯃꯌꯥꯗ ꯍꯧꯋꯦꯅ
ꯇꯔꯨꯛ ꯇꯔꯦꯠ ꯑꯥꯎ ꯁꯤꯁꯨ ꯇꯔꯦꯠꯃꯨꯛ ꯄꯥꯜꯂꯦ ꯆꯤꯅꯤ ꯆꯝ ꯄꯔꯥ ꯑꯩꯅ ꯑꯃ ꯍꯦꯛ ꯄꯤꯔꯅꯤ ꯈꯪꯗꯦ ꯃꯦꯃꯣꯔꯤꯒꯤ ꯑꯣꯏꯅ ꯁꯨꯡꯅꯝ ꯅꯝꯗ꯭ꯔꯤꯌꯦ ꯁꯤꯃꯗꯤ ꯑꯗꯨꯏꯁꯨ ꯍꯪꯒꯥꯄꯥꯟ ꯄꯨꯔꯥꯗꯤ ꯆꯪꯗ꯭ꯔꯤ
ꯑꯣ ꯍꯪꯒꯥꯝ ꯄꯥꯟ ꯃꯆꯨ ꯊꯣꯛꯂꯛꯀꯥꯟꯗꯅꯤ ꯃꯣꯏ ꯃꯅꯝ ꯊꯣꯛꯂꯛꯀꯗꯣꯏꯁꯦ
ꯎꯝ ꯁꯤꯒꯤ ꯑꯩꯈꯣꯏꯅ ꯍꯦꯛꯇꯠꯄꯗ ꯃꯥꯒꯤ ꯍꯩꯖꯤꯡ ꯐꯥꯗꯕꯁꯦ ꯏꯁꯤꯡꯗꯒ ꯇꯤꯡꯉꯀꯥꯟꯗꯒ ꯅꯣꯡ ꯅꯤ ꯂꯩꯔꯀꯥꯟꯗ ꯃꯅꯝ ꯃ ꯅꯝ ꯑꯃꯨꯀꯛꯇꯗ ꯌꯥꯔꯣꯏꯅꯦ ꯑꯗꯨꯗꯤ ꯊꯧꯔꯣꯗꯧꯅ ꯁꯀꯥꯏꯔꯔꯣꯏꯕ
ꯑꯗꯨꯗꯤ ꯀꯩꯁꯨ ꯑꯣꯏꯔꯣꯏꯗ ꯍꯩꯖꯤꯡ ꯐꯥꯗꯕ ꯄꯣꯠꯇꯨꯕꯨ ꯀꯗꯥꯏꯗꯒꯤ ꯃꯅꯝ ꯊꯣꯛꯂꯛꯀꯗꯣꯏꯅꯣ
ꯎꯝ ꯑꯁ ꯈꯪꯗꯦ ꯍꯧꯖꯤꯛ ꯋꯦꯗꯔꯁꯦ ꯑꯃꯨꯛ ꯅꯨꯡꯁꯤꯠ ꯈꯔ ꯈꯔꯁꯦ ꯁꯤꯠꯂꯛꯏꯌꯦ ꯅꯨꯡꯉꯥꯏꯌꯦ ꯑꯩꯁꯤ ꯀꯩꯅꯣ ꯑꯩꯈꯣꯏꯒꯤ ꯑꯦꯕ꯭ꯂꯣꯛꯇꯣ ꯑꯗꯨꯗꯒꯤ ꯊꯣꯛꯂꯛꯑꯒ ꯑꯩꯈꯣꯏꯒꯤ ꯕꯣꯠꯀꯤ ꯕꯣꯠꯀꯤ ꯅꯥꯀꯟꯗꯣ ꯑꯗꯨꯗ ꯂꯩꯔꯤꯌꯦ ꯑꯗꯨꯒ ꯑꯁ ꯅꯨꯡꯁꯤꯠꯁꯦ ꯉꯥꯏꯍꯥꯛꯇꯪ ꯅꯨꯡꯉꯥꯏꯌꯦ ꯑꯗꯨꯒ ꯌꯥꯝ ꯄꯥꯜꯂꯝꯃꯤꯁꯤ ꯆꯧ ꯎꯗꯤ ꯍꯔꯥꯎꯖꯅꯤ ꯍꯩꯅꯤꯡꯁꯨ ꯄꯥꯜꯂꯝꯃꯤ ꯇꯧꯔꯤꯁꯦ ꯆꯔꯣꯡ ꯆꯔꯣꯡ ꯆꯔꯣꯡ ꯃꯣꯏꯗꯤ ꯍꯩ ꯑꯆꯥꯔ ꯁꯦꯝꯕꯅꯤꯅ ꯍꯩꯅꯧꯒꯨꯝꯕ ꯑꯗꯒꯤ ꯍꯩꯅꯤꯡꯒꯨꯝꯕꯁꯦ ꯌꯥꯝꯅ ꯍꯩꯀꯨꯒꯨꯝꯕꯁꯦ ꯌꯥꯝꯅ ꯀꯩꯅꯣ ꯇ ꯀꯂꯦꯛꯁꯟ ꯇꯧꯔꯒ ꯂꯧꯖꯕꯅꯦ ꯍꯥꯏꯕ ꯑꯆꯥꯔꯒꯤꯗꯃꯛꯇ
ꯍꯩꯗꯅꯀꯣ ꯑꯗꯨꯒꯤ ꯃꯥꯗꯤ ꯀꯩꯅꯣ ꯍꯥꯏꯣꯏꯗꯁꯨ ꯄꯥꯏꯔꯤꯇꯣꯟ ꯍꯥꯏꯣꯏꯗꯁꯨ ꯃꯣꯏ ꯕꯣꯔꯣꯏ ꯀꯩꯀꯥꯒ ꯃꯌꯥꯝ ꯄꯥꯟꯕꯗꯣ ꯃꯣꯏ ꯍꯦꯛꯄ ꯆꯠꯂꯤꯗꯨꯗꯤ ꯑꯩꯕꯨ ꯑꯩꯕꯨ ꯌꯥꯎꯅ ꯍꯦꯛꯄ ꯆꯠꯄ ꯌꯥꯎꯈ꯭ꯔꯦ ꯀꯩꯅꯣ ꯃꯣꯏ ꯑꯆꯥꯔꯁꯦ ꯁꯦꯝꯅꯕꯒꯤ
ꯑꯗꯣ ꯀꯩꯅꯣ ꯇꯧꯕ ꯗꯥꯇꯣꯟ ꯅꯣꯏꯒꯤ ꯃꯃꯤꯗꯅꯦ ꯑꯝꯇ ꯀꯩꯅꯣ ꯍꯥꯏꯕꯤꯌꯣ ꯋꯥꯇꯤꯟꯗꯣ ꯑꯗꯨꯗꯣ ꯗ꯭ꯔꯖꯟ ꯃꯉꯥꯃꯨꯛꯇ ꯀꯩꯅꯣ ꯇꯧꯕꯤꯌꯣꯅ ꯑ ꯑꯩ ꯌꯥꯔꯒꯗꯤ ꯉꯁꯤ ꯑꯗꯣ ꯍꯧꯖꯤꯛ ꯑꯁꯥꯕꯗꯤ ꯑꯁꯥꯕ ꯍꯦꯟꯅ ꯑꯦꯛꯁꯇ꯭ꯔꯥ ꯁꯥꯖꯜꯂ ꯊꯝꯃꯒꯗꯤ ꯂꯩꯕ꯭ꯔꯣ ꯂꯩꯇꯕ꯭ꯔꯥ
ꯑꯁꯥꯕꯁꯦ ꯍꯣꯏ ꯈꯤꯇꯪ ꯀꯩꯅꯣ ꯇꯧꯋꯤ ꯍꯧꯖꯤꯛꯀꯥꯟꯁꯦ ꯃꯤ ꯈꯤꯇꯪ ꯍꯦꯟꯀꯠꯂꯛꯄ ꯍꯥꯏꯇꯥꯔꯦ ꯄꯣꯠ ꯂꯧꯕꯒꯤꯁꯦ ꯑꯗꯣ ꯍꯣꯏ ꯑꯩ ꯍꯪꯗꯤ ꯍꯪꯒꯦ ꯑꯗꯨꯒ ꯑꯃꯨꯛ ꯄꯥꯎ ꯍꯥꯏꯔꯛꯀꯦ ꯐꯣꯟ ꯇꯧꯔꯒ ꯂꯩꯕ꯭ꯔꯥ ꯂꯩꯇꯕ꯭ꯔꯥ ꯍꯥꯏꯕꯗꯣ ꯃꯌꯦꯛ ꯊꯦꯡꯅ ꯍꯥꯏꯔꯛꯀꯦꯕ ꯑꯃꯨꯛ ꯅꯪ ꯂꯥꯛꯁꯜꯂꯒ ꯑꯃꯨꯛ ꯂꯩꯇ꯭ꯔꯗꯤ ꯐꯔꯛ ꯇꯥꯏꯗꯅꯀꯣ
ꯃꯥꯅꯦ ꯑꯗꯣ ꯀꯔꯤꯒꯨꯝꯕ ꯉꯁꯤꯁꯦ ꯈꯨꯗꯣꯡꯆꯥꯕ ꯂꯩꯇ꯭ꯔꯒꯁꯨ ꯍꯌꯦꯡ ꯍꯪ ꯁꯤ ꯁꯤꯗ ꯑꯗꯨꯝ ꯄꯤꯕ ꯌꯥꯕꯒꯤ ꯈꯨꯗꯣꯡꯆꯥꯕ ꯂꯩꯒꯗ꯭ꯔꯥ ꯂꯩꯔꯒꯗꯤ ꯑꯩꯁꯨ ꯂꯧꯕ ꯂꯥꯛꯀꯦ ꯇꯧꯕꯅꯤ ꯁꯣꯝꯗ ꯃꯤꯅ ꯍꯩꯔꯛꯑꯦꯕꯀꯣ ꯑꯗꯨꯗ ꯑꯩꯈꯣꯏ ꯁꯨꯝ ꯅꯈꯣꯏ ꯑꯩꯈꯣꯏ ꯈꯪꯅ ꯆꯥꯟꯅꯕꯅꯤꯅ ꯈꯤꯇꯪ ꯁꯨꯝ ꯍꯥꯏꯕꯗꯤ ꯃꯤꯉꯣꯟꯗ ꯍꯦꯛ ꯂꯧꯔꯨꯕꯗꯨꯁꯨ ꯁꯨꯝ ꯂꯧꯅꯤꯡꯗꯕ ꯑꯩꯈꯣꯏꯅ ꯅꯣꯏ ꯈꯪꯅꯕ ꯃꯐꯝꯗꯤ ꯂꯧꯅꯤꯡꯕ ꯍꯥꯏ ꯇꯥꯔꯦ
ꯑꯗꯨꯒꯤꯕꯨꯗꯤ ꯌꯥꯅꯤꯗ ꯑꯩꯅ ꯍꯣꯔꯦꯟ ꯍꯥꯏꯔꯒꯅꯦ ꯑꯗꯨꯝ ꯁꯥꯕꯕꯨꯗꯤ ꯑꯗꯨꯝ ꯁꯥꯗꯣꯏꯅꯦꯕ ꯉꯁꯤꯗꯪꯅꯦꯕ ꯂꯦꯞꯄꯤꯁꯦ ꯑꯗꯨ ꯇꯥꯟ ꯆꯥꯗ꯭ꯔꯒꯗꯤ ꯍꯣꯔꯦꯟ ꯅꯨꯡꯗꯥꯡ ꯋꯥꯏꯔꯝ ꯑꯃꯨꯛ ꯋꯇꯤꯟ ꯍꯧꯕ꯭ꯔꯥ ꯈꯪꯄꯣꯠꯇꯦ ꯊꯕꯛ ꯉꯁꯤꯗꯤ ꯉꯁꯥꯏꯗꯒꯤ ꯁꯨꯝ ꯄꯣꯊꯥꯅꯔꯤꯕꯅꯤꯅ ꯄꯣꯊꯥꯕ ꯍꯥꯏꯁꯤ ꯊꯕꯛ ꯃꯆꯥ ꯃꯆꯥ ꯏꯃꯨꯡ ꯃꯅꯨꯡꯒꯤꯗꯤ ꯇꯧꯅꯔꯤ ꯄꯣꯟꯗ ꯃꯩ ꯍꯧꯒꯠꯇꯕꯗꯨꯒꯤ ꯋꯥꯅꯤꯅꯤ
ꯀꯩꯅꯣꯗꯤ ꯅꯨꯡꯉꯥꯏꯔꯝꯒꯅꯤ ꯑꯃꯨꯛ ꯅꯣꯏꯒꯤ ꯀꯦꯕꯥ ꯑꯦ ꯑꯗꯣ ꯀꯩꯅꯣ ꯇꯧꯕ꯭ꯔꯣ ꯅꯣꯏꯒꯤ ꯑꯗꯨꯒꯤ ꯋꯥꯇꯤꯟ ꯍꯧꯕꯁꯦ ꯑꯗꯨꯝ ꯑꯩ ꯀꯥꯎꯔꯦ ꯁꯤꯡꯗ ꯇꯧꯕ ꯭ꯔꯣ ꯑꯩꯈꯣꯏ ꯒ꯭ꯌꯥꯁ ꯇꯧꯕ꯭ꯔꯣ
ꯈꯥꯡ ꯌꯥꯝ ꯆꯥꯎꯕ ꯅꯠꯇꯕꯅꯤꯅ ꯀꯣ ꯒ꯭ꯌꯥꯁ ꯑꯃ ꯃꯥꯒꯤ ꯀꯩꯅꯣꯗꯣ ꯑꯩꯈꯣꯏꯒꯤ ꯆꯥꯛꯁꯪꯗ ꯇꯧꯕ ꯒ꯭ꯌꯥꯁꯇ ꯅꯠꯇꯕ ꯈꯔ ꯆꯥꯎꯕ ꯒ꯭ꯌꯥꯁ ꯏꯁꯇꯣꯞ ꯑꯃ ꯊꯣꯛꯏꯗꯅ ꯑꯗꯨꯗꯣ ꯇꯧꯔꯒ ꯑꯣꯏꯅ ꯊꯣꯡꯉꯦ ꯑ ꯍꯧꯋꯦ
ꯑꯣ ꯑꯗꯩ ꯁꯤꯡꯗ ꯇꯧꯕ ꯃꯤꯁ ꯖꯨ ꯂꯩꯔꯝꯒꯅꯤ ꯌꯥꯝ ꯆꯥꯎ ꯆꯥꯎꯅ ꯇꯧꯕ ꯃꯐꯝꯗꯤ
ꯎꯝ
ꯑꯗꯒꯤ ꯀꯅꯣꯁꯨ ꯈꯪꯗꯦꯗ ꯑꯗꯣ ꯗꯥꯇꯣ ꯇꯥꯕ꯭ꯔꯥ ꯍꯜꯂꯣ ꯑꯣ ꯑꯩꯗꯣ ꯃꯅꯨꯡꯗ ꯏꯃꯥꯟꯅꯕ ꯑꯃꯅ ꯁꯥꯏꯟ ꯇꯧꯔ ꯀꯧꯁꯜꯂꯛꯑꯦꯕ ꯀꯣ ꯏꯪꯒꯤꯠ ꯇꯧꯔꯒ ꯑꯝꯇ ꯆꯪꯉꯨꯒꯤꯒꯦ ꯃꯣꯏ ꯑꯣꯖꯥ ꯑꯃ ꯂꯥꯛꯈꯤꯕ ꯃꯥꯜꯂꯦ ꯑꯗꯣ ꯋꯥꯔꯤ ꯁꯥꯟꯅꯔꯒ ꯀꯩꯅꯣ ꯇꯧꯒꯤꯒꯦ ꯍꯣꯔꯦꯟ ꯀꯣꯟꯅ ꯈꯤꯇꯪ ꯇꯞꯄꯀꯥꯟ ꯊꯕꯛ ꯌꯨꯝꯗ ꯍꯜꯂꯛꯑꯀꯥꯟꯗꯅꯦ ꯈꯔ ꯀꯣꯝꯃꯀꯥꯟ ꯐꯣꯟ ꯑꯃꯨꯛ ꯄꯥꯎ ꯐꯥꯎꯅꯔꯁꯦ
ꯐꯔꯦ ꯐꯔꯦ ꯊꯝꯃꯦ
ꯑꯥꯎ ꯊꯝꯃꯦ ꯊꯝ